ꯑꯣꯍꯣ ꯍꯣ ꯀꯅꯥꯔꯣ
ꯄꯈꯪꯅꯦ
ꯌꯥꯝ ꯍꯔꯥꯎꯋꯦ ꯄꯥꯈꯪ ꯐꯣꯟ ꯇꯧꯂꯛꯀꯂꯦ
ꯑꯣ ꯑꯩꯕꯨ ꯅꯤꯡꯁꯤꯡꯕ꯭ꯔꯣ
ꯈꯪꯗꯦꯅꯦ ꯅꯪꯕꯨ
ꯄꯥꯈꯪꯅꯦ ꯄꯥꯈꯪ ꯊꯥꯏꯅ ꯁ꯭ꯀꯨꯜ ꯀꯥꯃꯤꯟꯅꯔꯛꯄꯗꯨꯗꯤ
ꯐꯩꯌꯦ ꯐꯩꯩꯌꯦ ꯆꯛ ꯆꯥꯔꯕꯣ
ꯅꯪꯗꯤ ꯆꯥꯔꯕꯣ
ꯆꯥꯔꯤꯌꯦ
ꯀꯩ ꯃꯊꯦꯟ
ꯁꯥ ꯆꯥꯏꯌꯦ
ꯎꯝ ꯑꯩꯗꯣ ꯄꯞꯖꯤ ꯁꯥꯅꯕꯀꯣ ꯄꯐꯖꯤꯁꯥꯅꯕ ꯑꯣꯏꯅ ꯅꯉꯣꯟꯗ ꯀꯣꯜ ꯇꯧꯕ ꯅꯪ ꯕꯤꯖꯤ ꯑꯣꯏꯕ꯭ꯔꯣ ꯑꯣ ꯅꯣꯡꯃ ꯀꯣꯏꯕ ꯂꯥꯛꯀꯦ ꯅꯣꯏ ꯈꯨꯟꯗ ꯎꯝ ꯅꯪ ꯌꯥꯝ ꯐꯖꯗꯩ ꯃꯥꯟꯂꯤꯀꯣ
ꯑꯗꯨꯔꯦ ꯁꯦꯁ ꯅꯪꯁꯦ ꯅꯨꯡꯁꯤꯕ ꯋꯥꯔꯤꯅꯤꯅꯦ
ꯑꯩꯗꯤ ꯇꯞ ꯇꯞꯅ ꯉꯥꯡꯕꯅꯦ ꯏꯃꯥ ꯇꯥꯒꯤꯅꯤ ꯍꯥꯏꯕꯒꯤ ꯅꯪꯁꯨ ꯇꯞ ꯇꯞꯅ ꯉꯥꯡꯉꯣ
ꯑꯣ ꯁꯣꯔꯤ ꯁꯣꯔꯤ
ꯇꯞꯅ ꯉꯥꯡꯗꯒꯤ ꯌꯥꯗꯦꯕ ꯏꯃꯥꯈꯣꯏ ꯆꯩꯒꯅꯤꯕ
ꯎꯝ ꯅꯪ ꯂꯩꯁꯥꯕꯤ ꯅꯇ꯭ꯔꯣ
ꯑꯗꯨꯗꯤꯀꯣ ꯌꯥꯗꯦꯕ ꯇꯞ ꯇꯞꯅ ꯉꯥꯡꯉꯣ
ꯎꯝ ꯅꯪ ꯂꯩꯁꯥꯕꯤꯔ
ꯑ ꯂꯩꯁꯥꯕꯤꯅꯦ
ꯋꯥꯎ
ꯅꯪꯒꯤ ꯄꯥꯈꯪ ꯔꯣ
ꯑꯣ ꯑꯩꯁꯨ ꯄꯈꯪꯅꯦ ꯑꯩꯁꯨ ꯄꯈꯪꯅꯦ
ꯄꯈꯪ ꯃꯥꯟꯗꯦꯗ ꯅꯪꯒꯤ ꯈꯣꯟꯖꯦꯜꯁꯦ
ꯍꯅꯨꯕ ꯃꯥꯟꯕꯔꯥ
ꯌꯥꯝ ꯃꯥꯟꯂꯦ
ꯁꯤ ꯏꯀꯥꯏꯌꯦꯗ
ꯅꯪꯕꯨ ꯀꯔꯤ ꯆꯥꯕꯔꯣ
ꯑꯣ ꯎꯝ ꯀꯔꯃꯗꯣ ꯍꯩ ꯑ ꯎꯝ ꯑ ꯑꯦꯄꯜ ꯍꯥꯏꯔꯒ ꯒ꯭ꯔꯤꯟ ꯑꯦꯄꯜ ꯍꯥꯏꯕꯗꯣ ꯈꯪꯉꯤꯀꯣ ꯃꯥꯏꯗꯣ ꯂꯨꯄ ꯑꯃ ꯑꯃ ꯄꯤꯕꯗꯣ
ꯍꯥꯎ ꯑꯗꯨꯗ
ꯎꯝ ꯃꯗꯨ ꯆꯥꯔꯤꯕꯅꯦ
ꯑꯣ ꯑꯩꯁꯨ ꯄꯤꯌꯨꯅ
ꯑꯣ ꯍꯌꯦꯡ ꯄꯤꯒꯦ ꯀꯣꯏꯕ ꯂꯥꯛꯑꯣ
ꯂꯥꯛꯀꯦ ꯂꯥꯛꯀꯦ
ꯅꯠꯇ꯭ꯔꯣ ꯐꯣꯟꯗ ꯑꯗꯨꯝ ꯊꯔꯛꯀꯦ
ꯑꯁꯦꯡꯕ ꯆꯥꯅꯤꯡꯉꯦ ꯐꯣꯟꯗꯤ ꯆꯥꯅꯤꯡꯗꯦ
ꯑꯣ ꯃ ꯀꯣꯏꯕ ꯂꯥꯛꯄ ꯇꯥꯔꯦꯗꯅ ꯅꯪꯁꯤ ꯐꯦꯟ ꯃꯅꯥꯛꯇ ꯐꯝꯕ ꯃꯥꯜꯂꯤꯀꯣ
ꯑꯩꯁꯨ ꯐꯦꯟ ꯃꯅꯥꯛꯇ ꯐꯝꯅꯤꯡꯕ ꯁꯝꯃꯔꯅꯤꯅ ꯌꯥꯝ ꯁꯥꯕ ꯑꯗꯨꯒꯤ ꯐꯦꯟ ꯃꯅꯥꯛꯇ ꯐꯝꯕ
ꯎ ꯃꯥꯂꯦ ꯃꯈꯣꯟꯗ ꯁꯔꯣ ꯁꯔꯣ ꯁꯔꯣ ꯇꯧꯕ ꯀꯣ
ꯍꯧꯖꯤꯛ ꯁꯤ ꯇꯧꯔꯤꯕ꯭ꯔꯣ
ꯎꯝ
ꯗꯁ ꯗꯁ
ꯍꯜꯂꯣ ꯄꯞꯖꯤ ꯁꯅꯥꯕ
ꯌꯥꯝ ꯐꯩꯅꯦ
ꯎꯝ ꯅꯪꯗꯤ ꯄꯞꯖꯤꯒꯨꯝꯕ ꯁꯥꯅꯕ꯭ꯔꯣ ꯎꯝ
ꯑꯩꯁꯨ ꯃꯇꯥꯡ ꯑꯃꯗ ꯄꯞꯖꯤ ꯌꯥꯝ ꯁꯅꯥꯔꯝꯕꯅꯦ
ꯎ ꯍꯨ ꯀꯔꯝꯕ ꯄ꯭ꯂꯦꯌꯔꯅꯣ ꯅꯪꯗꯤ
ꯄꯞꯖꯤ ꯁꯥꯅꯔꯒ ꯁꯥꯅꯔꯒ ꯑꯁ ꯍꯟꯗꯛꯇꯤ ꯁꯅꯥꯗ꯭ꯔꯦꯗ ꯁꯅꯥꯅꯤꯡꯗꯕꯒꯤ
ꯁꯥꯟꯅꯁꯦ ꯑꯥ ꯅꯪ ꯇꯨꯔꯅꯥꯃꯦꯟ ꯁꯥꯅꯕ ꯆꯠꯄ ꯌꯥꯏꯅ ꯑ ꯇꯨꯔꯅꯥꯃꯦꯟꯒꯨꯝꯕ ꯆꯠꯄ ꯌꯥꯏꯅ
ꯍꯩꯇꯕꯒꯤ ꯆꯠꯇꯦ
ꯎꯝ ꯐꯖꯕꯤꯅꯤꯅ
ꯑꯩꯩ ꯊꯕꯛꯀꯤ ꯆꯠꯇꯦ ꯑꯩꯈꯣꯏꯗꯤ
ꯏꯁ ꯏꯁꯩ ꯁꯛꯂꯛꯑꯣ
ꯅꯪꯕꯨ ꯏꯁꯩ ꯑꯃ ꯁꯛꯄꯤꯒꯦꯔꯣ
ꯅꯪꯅ ꯁꯛꯅꯤꯡ ꯑꯦ ꯉꯁꯤꯅ ꯑꯍꯥꯟꯕ ꯈꯪꯅꯔꯒ ꯀꯃꯥꯏꯅ ꯏꯁꯩ ꯁꯛꯇꯣꯏꯅꯣ
ꯑꯣ ꯅꯪꯒꯤ ꯈꯣꯟꯖꯦꯜꯗꯣ ꯏꯁꯩ ꯁꯛꯂꯗꯤ ꯌꯥꯝꯅ ꯇꯥꯕ ꯅꯨꯡꯉꯥꯏꯒꯗꯧ ꯃꯥꯜꯂꯦ
ꯑꯩꯒꯤ ꯈꯣꯡꯖꯦꯜꯗꯤ ꯌꯥꯝ ꯀꯜꯂꯤꯗꯨꯗꯤ ꯍꯅꯨꯕꯥꯒꯤ ꯈꯣꯟꯖꯦꯜ ꯃꯥꯟꯕꯗꯤꯍꯦ
ꯅꯨꯡꯁꯤꯕꯤꯗꯨꯅ ꯁꯛꯄꯤꯌꯣ ꯁꯨꯝ ꯇꯥꯏꯝ ꯄꯥꯁ ꯇꯧꯁꯦ ꯍꯥꯏꯕꯅꯤꯗ
ꯑꯩꯒꯤ ꯁꯛꯁꯦ ꯇꯏꯝꯄꯥꯁ ꯃꯥꯟꯕ꯭ꯔꯣ ꯑꯗꯨꯗꯤ ꯁꯛꯂꯔꯣꯏ
ꯁꯛ ꯂꯤ ꯅꯪꯒꯤ ꯅꯁꯛꯁꯨ ꯈꯪꯗꯦ ꯅꯪꯒꯤ ꯐꯣꯇꯣ ꯊꯥꯔꯛꯑꯣ
ꯑꯣ ꯊꯥꯔꯛꯀꯦ ꯊꯥꯔꯛꯀꯦ ꯀꯔꯝꯕ ꯐꯣꯠꯇꯣ ꯄꯥꯝꯕ꯭ꯔꯣ ꯃꯁꯝ ꯁꯥꯡꯕ ꯄꯥꯝꯕ꯭ꯔꯣ ꯃꯁꯝ ꯇꯦꯟꯕ ꯄꯥꯝꯕ꯭ꯔꯥ
ꯑꯩ ꯈꯪꯗꯦ ꯅꯪꯒꯤ ꯑꯩꯂꯩ ꯑꯂꯩꯕ ꯐꯣꯇꯣ ꯍꯧꯖꯤꯛ ꯍꯧꯖꯤꯛ ꯂꯦꯇꯦꯁꯀꯤ ꯐꯣꯇꯣ ꯊꯥꯔꯛꯑꯣ ꯑꯩꯁꯨ ꯊꯥꯔꯛꯀꯦ
ꯑꯣ ꯊꯥꯔꯛꯀꯦ ꯊꯝꯃꯁꯦ
ꯅꯣꯡꯃ ꯊꯦꯡꯅꯁꯦ
ꯌꯥꯏ ꯀꯩꯅꯣ ꯑꯗꯨꯕꯨ ꯅꯪꯅ ꯑꯆꯥꯄꯣꯠꯒꯨꯝꯕ ꯂꯩꯕꯗꯧꯅꯗꯤ ꯄꯩꯁꯥꯀꯣꯟꯅꯗꯦꯀꯣ
ꯑꯆꯥꯄꯣꯠ ꯆꯥꯗ꯭ꯔꯁꯨ ꯌꯥꯏꯗ
ꯀꯣꯏꯕ ꯆꯠꯁꯤꯗꯅ
ꯔꯦꯁꯇꯨꯔꯦꯟꯗ ꯅꯠꯇ꯭ꯔꯁꯨ ꯂꯝꯕꯤ ꯂꯝꯍꯥꯡꯗ ꯊꯦꯡꯅꯔꯁꯦꯗꯥꯏꯁꯨ ꯄꯩꯁꯥ ꯂꯩꯇꯦ
ꯑꯥ ꯂꯝꯕꯤ ꯂꯝꯒꯥꯡꯗ ꯊꯦꯡꯅꯔꯗꯤ ꯑꯩ ꯂꯥꯛꯑꯣꯏꯀꯣ
ꯅꯪ ꯅꯨꯄꯥꯅ ꯇ꯭ꯔꯤꯠ ꯇꯧꯒꯗꯕꯅꯦ ꯀꯔꯤꯔꯣ
ꯅꯨꯄꯥꯅꯦꯗ ꯇꯣꯆꯔ ꯇꯧꯏꯗꯣ ꯀꯔꯤ ꯎꯄꯥꯏ ꯂꯩ ꯑꯩ
ꯑꯗꯨ ꯑꯣꯏꯔꯁꯨ
ꯎꯝ
ꯔꯦꯁꯇꯨꯔꯦꯟ ꯃꯅꯨꯡꯗ ꯆꯪꯉ ꯄꯩꯁꯥ ꯃꯥꯡꯅꯤꯡꯉꯥꯏꯅꯤꯗ
ꯔꯦꯁꯇꯨꯔꯦꯟꯗ ꯆꯪꯉꯗꯤ ꯑꯩꯈꯣꯏꯅ ꯆꯅꯤꯡꯕꯗꯣ ꯆꯥꯕ ꯖꯥꯏꯑꯦ
ꯁꯤꯡꯒꯝ ꯑꯃ ꯑꯃ ꯆꯥꯔꯒ ꯋꯥꯔꯤ ꯁꯥꯟꯅꯔ ꯂꯩꯔꯦ ꯀꯩꯅꯣ
ꯑꯩꯈꯣꯏ ꯑ ꯑꯗꯨꯒꯨꯝꯕꯨ ꯍꯩꯅꯗꯦꯗ ꯀꯅꯥꯅ ꯆ꯭ꯌꯨꯡꯒꯝ ꯆꯥꯕ ꯆ꯭ꯌꯨꯡꯒꯝ ꯆꯥꯕ ꯃꯇꯝ ꯅꯠꯇꯦꯗ
ꯑꯁ ꯅꯪꯁꯦ ꯗꯤꯃꯥꯟ ꯀꯜꯂꯦ ꯀꯣꯏꯕ ꯅꯨꯡꯉꯥꯏꯒꯗꯧ ꯃꯥꯥꯟꯗꯦ ꯌꯥꯝ ꯑꯦꯛꯁꯄꯦꯟꯁꯤꯞ ꯕꯣꯏꯐ꯭ꯔꯦꯟ ꯑꯣꯏꯔꯝꯗꯧ ꯃꯥꯂꯤꯗ
ꯀꯩꯁꯨ ꯀꯥꯏꯗꯦ ꯗꯨꯃꯥꯢꯅꯁꯨ ꯌꯥꯏ
ꯇꯜꯂꯦꯗ ꯅꯪ ꯏꯁꯦ
ꯎꯝ ꯇꯟꯒꯅꯨꯗ ꯃꯤꯗꯤ ꯌꯥꯝ ꯐꯕꯅꯦ ꯈꯔ ꯆꯥꯕꯗ ꯈꯔ ꯉꯥꯎꯕꯅꯦ ꯑꯗꯨꯒ ꯑꯩꯅ ꯇ꯭ꯔꯤꯠ ꯇꯧꯕꯗꯤ ꯄꯥꯝꯃꯨꯕ ꯄꯩꯁꯥ ꯑꯃ ꯃꯤꯅ ꯇ꯭ꯔꯤꯠ ꯇꯧꯕ ꯆꯥꯅꯤꯡꯕ
ꯂꯣꯏꯔꯦ ꯇꯧꯕꯤꯒꯤꯅꯦ ꯇꯧꯕꯤꯒꯤꯅꯦ
ꯎꯝ
ꯀꯔꯝꯕ ꯔꯦꯁꯇꯨꯔꯦꯟꯗ ꯆꯠꯁꯤꯔꯣ
ꯎꯝ ꯑꯦꯅꯤ ꯑꯦꯅꯤ ꯑꯗꯨꯝ ꯌꯥꯕ ꯃꯐꯝꯗꯀꯣ
ꯃꯇꯝ ꯂꯥꯛꯑꯗꯤ ꯍꯥꯏꯕꯤꯔꯛꯀꯦ
ꯑꯣ
ꯍꯧꯖꯤꯛ ꯍꯧꯖꯤꯛꯄꯨꯗꯤ ꯍꯥꯏꯕ ꯉꯝꯗ꯭ꯔꯦ
ꯍꯥꯢꯔꯝꯔꯣꯢꯀꯣ ꯄꯩꯁꯥ ꯂꯩꯇꯦ ꯌꯨꯝ ꯂꯩꯇꯦ ꯍꯥꯢꯌꯣ ꯃꯆꯤꯟ ꯊꯤꯔꯛꯀꯅꯣ
ꯊꯤꯗꯦꯗ
ꯗꯣꯡ ꯗꯣꯡ ꯗꯣꯡ ꯗꯣꯡꯁꯨ ꯂꯩꯇꯦ ꯂꯩꯇꯦ ꯑꯗꯨꯒꯤꯔꯣ ꯗꯨꯅꯤ ꯗꯥꯅꯤ ꯗꯨꯅꯤ ꯗꯥꯅꯤ ꯅꯣꯏ ꯏꯃꯨꯡꯗꯣ ꯌꯥꯝ ꯉꯥꯡꯕ ꯃꯥꯜꯂꯤꯀꯣ
ꯍꯣꯏ ꯂꯥꯡꯕꯁꯤꯗꯤ ꯌꯥꯗꯦꯅꯦ
ꯎꯝ ꯀꯔꯤꯒꯤ ꯌꯥꯝ ꯂꯥꯡꯕ꯭ꯔꯣ
ꯈꯪꯗꯦꯅꯦ ꯏꯃꯨꯡꯁꯦ ꯂꯥꯡꯒꯟꯕꯀꯣ ꯑꯗꯨꯗꯒꯤ ꯂꯥꯡꯕ ꯃꯥꯜꯂꯦ ꯑꯗꯨꯒꯤ ꯑꯩ ꯂꯣꯠ ꯂꯣꯠꯅ ꯐꯣꯟ ꯇꯧꯕꯅꯦ
ꯀꯅꯥ ꯀꯤꯕꯅꯔꯣ ꯅꯄꯥ ꯀꯤꯕ ꯅꯃꯥ ꯀꯤꯕ ꯅꯋꯥ ꯀꯤꯕꯔꯣ
ꯑꯅꯤꯃꯛ ꯀꯤꯌꯦ ꯎꯄꯥꯏ ꯂꯩꯇꯦ ꯅꯨꯡꯄꯝꯒꯤ ꯄꯨꯟꯁꯤꯗꯤ
ꯅꯋꯥ ꯂꯩꯇꯕ ꯃꯥꯜꯂꯦꯀꯣ ꯅꯋꯥ ꯀꯤꯕꯔ ꯍꯥꯢꯔꯒ ꯀꯤꯌꯦ ꯍꯥꯢꯕꯗꯣ
ꯍꯥ
ꯅꯪꯁꯦ ꯂꯩꯁꯥꯕꯤ ꯅꯠꯇ꯭ꯔꯦ ꯃꯧ ꯑꯣꯢꯔ ꯃꯥꯜꯂꯦꯕ
ꯂꯩꯁꯥꯕꯤꯅꯦ ꯀꯩꯅꯣ ꯊꯥꯖꯗ꯭ꯔꯕ꯭ꯔꯣ
ꯆꯤꯟ ꯊꯤꯒꯅꯨ
ꯅꯪꯁꯨ ꯄꯥꯈꯪ ꯑꯣꯏꯔꯝꯃꯣꯏꯗ ꯑꯗꯨꯗꯤ ꯆꯤꯡꯅꯕ ꯍꯧꯔꯦ
ꯄꯤꯌꯣꯔ ꯄꯥꯈꯪꯅꯦ ꯀꯩꯅꯣ
ꯅꯇꯨꯅ ꯍꯧꯖꯤꯛ ꯂꯥꯛꯂꯒ ꯐꯨꯗꯅꯀꯣ
ꯑꯦ ꯍꯦꯛ ꯏꯇꯨ ꯂꯩꯔꯗꯤ ꯈꯠꯅꯔꯣꯢꯗ꯭ꯔꯣ ꯏꯕꯥꯟꯅꯤꯕꯨ
ꯋꯥꯎ ꯑꯣ ꯃꯥꯏ ꯒꯣꯠ ꯅꯩꯔꯦ ꯅꯩꯔꯦ ꯅꯪꯅ ꯑꯩ ꯅꯪꯒꯤ ꯃꯔꯝ ꯃꯤꯉꯣꯟꯗ ꯍꯪꯈꯤꯒꯦ ꯑꯗꯨꯒ ꯍꯪꯒꯦ ꯍꯪꯂꯒ ꯌꯥꯗ꯭ꯔꯗꯤꯀꯣ ꯆꯩ ꯆꯥꯖꯅꯤ
ꯅꯪꯁꯦ ꯑꯩꯉꯣꯟꯗ ꯄꯥꯝꯕ ꯃꯥꯂꯦꯀꯣ ꯑꯩꯒꯤ ꯃꯔꯝꯗ ꯍꯪꯒꯦ ꯍꯥꯏꯌꯦꯀꯣ
ꯍꯪꯗ꯭ꯔꯗꯤ ꯄꯥꯈꯪ ꯑꯣꯏꯔꯝ
ꯀꯃꯥꯏꯅ ꯈꯪꯅꯕ꯭ꯔꯣ ꯍꯥꯏꯔꯗꯤ ꯑꯁꯤꯒꯤ ꯑꯦꯞꯁꯇ ꯈꯪꯅꯕꯅꯦ ꯍꯥꯏꯖꯤꯜꯂꯣ
ꯍꯥꯏꯗꯣꯢꯅꯤꯅꯦ ꯒ꯭ꯔꯨꯞꯗ ꯌꯥꯎꯔꯒ ꯐꯣꯟ ꯇꯧꯅꯔꯒ ꯑꯗꯨꯃꯥꯏꯅꯇꯨꯕꯅꯦ ꯍ ꯍꯥꯏꯔꯒ ꯂꯣꯏꯔꯦꯅꯦ
ꯎꯍꯨꯝ ꯏꯀꯥꯏ ꯍꯦ
ꯏꯀꯥꯌꯦ ꯑꯩꯉꯣꯟꯗ ꯁꯦꯡ ꯁꯦꯡꯅ ꯍꯥꯏꯒ꯭ꯔꯕꯅꯤꯗ
ꯎꯝ
ꯅꯣꯏꯗꯨꯕꯨ ꯅꯣꯡ ꯆꯨꯒꯟꯕ꯭ꯔꯣ
ꯎꯝ ꯎꯝ ꯂꯩ
ꯈꯣꯏꯁꯨ ꯅꯣꯡ ꯆꯨꯕꯁꯤꯅ ꯍꯟꯗꯛ ꯔꯦꯟꯅꯤ ꯁꯤꯖꯟ ꯑꯣꯏꯕꯒꯤꯀꯣ ꯒ꯭ꯔꯤꯟ ꯆꯨꯕ
ꯅꯣꯡ ꯆꯨꯕ ꯃꯇꯝꯅꯦ ꯅꯣꯏ ꯑꯦꯔꯤꯌꯥꯗꯤ ꯌꯥꯝ ꯅꯨꯡꯉꯥꯏꯕ ꯃꯥꯂꯤꯀꯣ
ꯅꯨꯡꯉꯥꯏꯕꯅꯦ
ꯅꯨꯡꯉꯥꯏꯇꯕꯗꯣ ꯂꯣꯢꯔꯦ ꯂꯥꯛꯀꯦ ꯂꯥꯛꯀꯦ
ꯀꯩꯗꯧꯉꯩ ꯂꯥꯛꯇꯣꯏꯔꯣ
ꯎꯝ ꯍꯌꯦꯡ ꯌꯥꯏꯅ ꯀꯥꯏꯗꯦꯅ
ꯍꯌꯦꯡ ꯂꯥꯛꯑꯣ ꯍꯣꯏ ꯍꯪꯆꯤꯠꯇꯤ ꯑꯩ ꯑꯥꯗ ꯑꯃꯨꯛꯀ ꯆꯠꯀꯅꯤ ꯊꯕꯛ ꯆꯠꯀꯅꯤ ꯍꯥꯏ ꯍꯌꯦꯡ ꯂꯥꯛꯂꯣ ꯑꯗꯨꯗꯤ ꯁꯣꯏꯗꯕꯤꯗ ꯂꯥꯛꯑꯣ ꯑꯩꯒꯤ ꯂꯩꯐꯝ ꯈꯪꯕ ꯅꯠꯇ꯭ꯔꯣ ꯑꯩꯈꯣꯏ ꯈꯨꯟ ꯘꯤ ꯅꯛꯅꯩꯅ ꯅꯣꯏꯒ
ꯍꯥ ꯍꯥ ꯍꯥ ꯍꯥ ꯊꯃꯦ ꯑꯗꯨꯗꯤ
ꯍꯥ
ꯑꯗꯨꯗꯤ ꯊꯝꯃꯦ ꯑꯩ ꯑꯩꯁꯨ ꯉꯥꯛꯇꯪ ꯚꯤꯗꯤꯑꯣ ꯌꯦꯡꯒꯤꯒꯦ ꯊꯝꯃꯦꯀꯣ
ꯊꯃꯣ ꯊꯝꯃꯣ
ꯊꯝꯃꯦ ꯊꯝꯃꯦ ꯉꯥꯇꯪ ꯉꯥꯇꯪ ꯚꯤꯗꯤꯌꯣ ꯌꯦꯡꯈꯤꯒꯦ
ꯑꯣꯀꯦ ꯑꯣꯀꯦ
ꯊꯝꯃꯦ ꯒꯨꯗ ꯅꯥꯏꯠ
ꯂꯐ ꯌꯨ
ꯁꯤ ꯌꯨ ꯇꯨ
ꯎꯝ